ꯍꯂꯣ
ꯀꯩꯗꯧꯔꯤꯒꯦ ꯚꯥꯏ
ꯍꯥꯂꯣ
ꯇꯥꯕ꯭ꯔꯣ
ꯀꯔꯤꯅꯣ ꯇꯧꯔꯤꯕ ꯂꯤꯂꯥꯁꯤꯕꯣ
ꯅꯠꯇꯦ ꯀꯩꯅꯣ ꯑꯁꯤꯒꯤ ꯑꯦꯞꯁꯇꯥ ꯄꯩꯁꯥ ꯇꯥꯟꯗꯦ ꯍꯥꯏꯕꯗꯣ ꯅꯪꯁꯨ ꯌꯥꯎꯕ꯭ꯔꯅꯦ ꯑꯥ ꯇꯥꯕ꯭ꯔꯣ
ꯇꯥꯏꯌꯦ ꯇꯥꯏꯌꯦ
ꯁꯤ ꯄꯩꯁꯥ ꯇꯥꯟꯕ ꯌꯥꯏ ꯍꯥꯏꯕ ꯅꯠꯇ꯭ꯔꯣ ꯅꯪꯁꯨ ꯌꯥꯎꯕ꯭ꯔꯣ
ꯑꯗꯨꯃꯥꯏꯅ ꯍꯥꯏꯅꯦ ꯈꯪꯗꯦꯅꯦ
ꯑꯗꯨ ꯇ꯭ꯔꯥꯏ ꯇꯧꯕꯅꯤꯗ
ꯌꯥꯏ ꯌꯥꯏ ꯇꯧꯁꯤ ꯇꯧꯁꯤ ꯄꯩꯁꯥꯅ ꯃꯔꯨꯅꯤ ꯄꯩꯁꯥꯅ ꯃꯔꯨꯅꯤ
ꯑꯗꯨꯅꯤ ꯅꯠꯇꯦꯗ ꯃꯤꯅꯤꯠ ꯇꯔꯥ ꯀꯩꯅꯣ ꯇꯧꯔꯗꯤ
ꯀꯌꯥꯅꯣꯕ
ꯄꯩꯁꯥ ꯀꯌꯥ ꯈꯪꯗꯦꯗ ꯃꯤ ꯑꯩꯠꯇꯤ ꯔꯨꯄꯤꯁ ꯍꯟꯗ꯭ꯔꯦꯠ ꯃꯣꯏꯗꯤ ꯀꯩꯅꯣꯝ ꯎꯕꯒꯤ ꯍꯥꯏꯔꯛꯄꯅꯦ ꯁꯤ ꯏꯃꯥꯟꯅꯕꯁꯨ
ꯑꯐ꯭ꯔꯦꯠ ꯈꯣꯏꯗꯤ ꯑꯐ꯭ꯔꯦꯠ ꯈꯣꯏꯗꯤ ꯂꯤꯁꯤꯡ ꯂꯤꯁꯤꯡ ꯂꯤꯁꯤꯡ ꯇꯥꯜ ꯂꯩꯔꯦꯅꯦ ꯃꯤꯗꯤ
ꯅꯤꯐꯨ
ꯂꯤꯁꯤꯡ
ꯂꯤꯁꯤꯡ ꯅꯤꯐꯨ
ꯂꯤꯁꯤꯡ ꯑꯃ ꯑꯅꯤ ꯇꯥꯜ ꯂꯩꯔꯦ ꯃꯤ ꯑꯐ꯭ꯔꯦꯠ ꯈꯣꯏꯗꯤ
ꯎꯝ ꯅꯪꯗꯤ ꯏꯟꯁꯇꯣꯜ ꯇꯧꯗ꯭ꯔꯣ
ꯏꯟꯁꯇꯣꯜ ꯇꯧꯋꯦ ꯏꯟꯁꯇꯣꯜ ꯇꯧꯔꯒ ꯇꯥꯛꯁꯇꯨ ꯑꯩꯒꯤ ꯌꯥꯗ꯭ꯔꯥ ꯂꯩꯔꯅꯤ ꯚꯦꯔꯤꯐꯥꯏ ꯇꯧꯗ꯭ꯔꯤ ꯑꯩꯒꯤ
ꯀꯩ ꯅꯝꯕꯔꯗꯣ ꯂꯥꯛꯇꯕ꯭ꯔꯣ ꯀꯩꯅꯣ ꯑꯗꯣ ꯑꯗꯨ ꯑꯥ ꯑꯣ ꯇꯤ ꯄꯤ ꯂꯥꯛꯇ꯭ꯔꯣ
ꯂꯥꯛꯇꯦ
ꯑꯗꯨ ꯑꯩꯁꯨ ꯁꯨꯃꯥꯏꯅ ꯇꯧꯕꯅꯦ ꯚꯥꯏ ꯑꯗꯨ
ꯑꯣ ꯅꯪꯁꯨ ꯗꯥꯏ ꯇꯧꯕ꯭ꯔꯥ ꯑꯣ ꯑꯣ
ꯅꯠꯇꯦ ꯑꯗꯨ
ꯌꯥꯝ ꯐꯩꯅꯦ ꯅꯪꯒꯤꯗꯤ
ꯅꯪꯅ ꯀꯛꯊꯠꯂꯣ ꯑꯗꯨꯒ ꯑꯃꯨꯛ ꯏꯟꯁꯇꯣꯜ ꯇꯧꯑꯣ ꯑꯩꯁꯨ ꯁꯨꯃꯋꯥꯏ ꯇꯧꯕꯅꯦ ꯑꯁꯦꯡꯀꯤꯅꯦ ꯑꯗꯨꯀꯥꯟꯗ ꯑꯃꯨꯛ ꯑꯣ ꯇꯤ ꯄꯤꯗꯣ ꯑꯃꯨꯛ ꯂꯥꯛꯄꯅꯦ
ꯑꯣ ꯇꯤ ꯄꯤꯗꯤ ꯂꯥꯛꯈ꯭ꯔꯦ ꯑꯗꯨꯕꯨ ꯍꯧꯖꯤꯛ ꯇꯥꯛꯁ ꯋꯥꯟꯗꯣ ꯕꯦꯔꯤꯐ ꯐꯥꯏꯠ ꯇꯧꯔꯒꯥ ꯃꯣꯏ ꯄꯩꯁꯥ ꯀꯌꯥ ꯆꯪꯒꯦ ꯈꯣꯠꯀꯦ ꯑꯗꯨꯒ ꯑꯥ ꯄꯩ ꯊꯕꯛ ꯇꯧꯕ꯭ꯔꯥ ꯇꯧꯗꯕ꯭ꯔꯥ ꯑꯗꯨꯗꯣ ꯃꯦꯟꯈ꯭ꯔꯦꯕ ꯑꯗꯣ ꯚꯦꯔꯤꯐꯥꯏꯠ ꯇ꯭ꯔꯤꯕ
ꯚꯦꯔꯤꯐꯥꯏꯠ ꯆꯠꯇꯕ ꯑꯦ ꯋꯥꯆꯦꯞ ꯒ꯭ꯔꯨꯞꯇ ꯑꯦꯗ ꯇꯧꯕꯤꯒꯦꯅꯦ ꯌꯥꯔꯗꯤ ꯑꯁ ꯃꯤ ꯌꯥꯝ ꯂꯩꯌꯦ ꯅꯨꯄꯤꯈꯣꯏꯁꯨ ꯑꯩꯅ ꯌꯥ ꯕꯤꯠ ꯌꯥꯎꯗꯕꯀꯣ ꯌꯥꯕꯨ ꯌꯥꯒꯦꯔꯅꯦ ꯀꯣꯜ ꯑꯝꯇ ꯇꯧꯗꯤꯕꯣ ꯅꯪ
ꯀꯨꯏꯗꯧꯕꯅꯤꯅ ꯑꯃ ꯍꯦꯛꯇ ꯑꯗꯨꯝꯕꯗꯨꯗꯤ
ꯅꯠꯇꯦ ꯇꯥꯛꯁ ꯀꯩꯅꯣ ꯑꯝ ꯇꯧꯗ꯭ꯔꯤꯕꯣ ꯍꯥꯏꯕꯅꯦ ꯅꯪ ꯑꯦꯛꯇꯤꯚꯤꯇꯤꯁꯇꯣ ꯄꯤꯔꯛꯇ꯭ꯔꯤꯕ ꯑꯩꯖꯨ ꯉꯁꯤꯅ ꯐꯥꯔꯁꯅꯦ ꯍꯧꯖꯤꯛꯅ ꯐꯥꯔꯁꯅꯦ ꯑꯁꯤ ꯀꯩꯅꯣ ꯇꯧꯕ ꯂꯣꯏꯔꯒ ꯇꯥꯛꯁꯇꯣ ꯀꯝꯄ꯭ꯂꯤꯠ ꯑꯣꯏꯔꯛꯄ꯭ꯔꯥ ꯑꯣꯏꯔꯛꯇꯕ꯭ꯔꯥ ꯌꯦꯡꯒꯦ ꯇꯧꯕꯅꯤꯗ
ꯅꯪ ꯚꯦꯔꯤꯐꯥꯏꯠ ꯇꯧꯔꯕꯣ ꯂꯣꯏꯅꯃꯛ
ꯇꯧꯔꯦ ꯑꯗꯨ ꯇꯥꯛꯁ ꯄꯤꯔꯛꯑꯦ ꯇꯥꯛꯁꯇꯣ ꯑꯥ ꯀꯝꯄ꯭ꯂꯤꯠ ꯐꯥꯏꯚ ꯇꯥꯛꯁ ꯍꯥꯏꯕ ꯑꯗꯨꯒꯤ ꯃꯤ ꯃꯉꯥ ꯀꯣꯜ ꯇꯧꯗꯣꯏꯅꯦ
ꯑꯩꯒꯤꯗꯤ ꯇꯥꯛꯁ ꯑꯩꯗꯤ ꯚꯦꯔꯤꯐꯥꯏꯠ ꯇꯧꯗ꯭ꯔꯤꯅꯦ ꯀꯩꯅꯣ
ꯑꯗꯣ ꯅꯪꯅ ꯑꯍꯥꯟꯕꯅꯦ ꯍꯧꯖꯤꯛ ꯀꯣꯜ ꯇꯧꯔꯤꯁꯦ ꯇ꯭ꯔꯥꯏ ꯇꯧꯗꯣꯏꯅꯦ ꯍꯧꯖꯤꯛ
ꯑꯗꯣ ꯚꯦꯔꯤꯐꯥꯏꯠ ꯇꯧꯗ꯭ꯔꯤꯑꯦꯕ ꯑꯩꯒꯤꯗꯤ ꯑꯃꯐꯥꯎ
ꯀꯩꯒꯤꯅꯣ ꯍꯥꯏꯁꯦ
ꯈꯪꯗꯦꯅꯦ ꯉꯔꯥꯡ ꯉꯔꯥꯡ ꯅꯍꯥꯟꯗꯒꯤ ꯑꯩ ꯇꯧꯔꯕꯅꯦ ꯚꯦꯔꯤꯐꯥꯏꯠ ꯇꯧꯔꯛꯇ꯭ꯔꯤ ꯍꯧꯖꯤꯛꯐꯥꯎ
ꯑꯣ
ꯒ꯭ꯌꯥꯟ ꯇꯥꯗꯕ ꯅꯪ ꯆꯕꯤ ꯅꯪ ꯄꯥꯏꯔꯝꯒꯅꯤꯀꯣ ꯂꯩꯔꯝꯃꯅꯤ
ꯄꯥꯏꯗꯦ ꯏꯕꯨꯡꯉꯣ ꯑꯩꯩꯅ ꯅꯠꯇꯦ ꯑꯗꯨ ꯀꯅꯥꯗꯣ ꯍꯩ ꯍꯪꯒꯦ ꯇꯧꯕꯅꯦ ꯑꯩ ꯍꯣꯁꯇꯦꯜꯗ ꯊꯝꯃꯝꯕ꯭ꯔꯥ ꯀꯩꯅꯣ ꯇꯧꯔꯝꯅꯦ ꯑꯩ ꯎꯗ꯭ꯔꯦ ꯁ꯭ꯄꯦꯔꯒꯤꯅꯦ ꯍꯨꯖꯤꯛ ꯁꯤꯖꯤꯟꯅꯩꯁꯦ
ꯆꯥꯕꯤꯗꯣ ꯑꯩ ꯅꯉꯣꯟꯗ ꯄꯤꯕꯅꯦꯗ ꯆꯠꯂꯝꯗꯥꯏꯗꯨꯗ ꯅꯪ ꯆꯥꯕꯤ ꯄꯤꯌꯣ ꯍꯥꯏꯅ ꯑꯩ ꯅꯉꯣꯟꯗ ꯄꯤꯈꯤꯝꯅꯦ
ꯑꯁꯤ ꯀꯩꯒꯤ ꯍꯣꯁꯇꯦꯜꯗ꯭ꯔꯣ
ꯍꯣꯁꯇꯦꯜꯗꯨꯗ ꯑꯩ ꯅꯉꯣꯟꯗ ꯄꯤꯗꯨꯗꯤ
ꯌꯨꯝ ꯍꯜꯂꯝꯗꯥꯏꯗ
ꯑꯥ
ꯑꯩ ꯀꯥꯎꯒ꯭ꯔꯦꯍꯦ ꯑꯗꯨ ꯏꯕꯨꯉꯣ ꯑꯗꯨ ꯌꯨꯝꯗ ꯂꯥꯛꯑ ꯀꯥꯟꯁꯨ ꯎꯍꯧꯗꯕ ꯁꯤ ꯍꯧꯖꯤꯛ ꯑꯩꯈꯣꯏꯅꯤ ꯀꯣꯜ ꯇꯧꯔꯤꯖꯦ ꯇꯥꯕ꯭ꯔꯣ ꯃꯣꯏ ꯃꯣꯏ ꯀꯩꯅꯣ ꯔꯤꯀꫭꯠ ꯇꯧꯔꯒ ꯇꯥꯗꯣꯏꯔꯣ ꯅꯠꯇ꯭ꯔꯒ ꯀꯨꯃꯥꯏ ꯇꯧ ꯇꯧꯖꯥꯠꯂꯥ
ꯔꯦꯀꯣꯠ ꯇꯧꯔ ꯇꯥꯏ ꯍꯥꯏꯕꯅꯦ
ꯃꯣꯏꯅ
ꯎꯝ꯫
ꯑꯗꯨꯗꯤ ꯀꯩꯀꯩ ꯉꯥꯡꯗꯣꯏꯕ ꯍꯥꯏꯕꯗꯤ ꯃꯅꯤꯄꯨꯔꯤ ꯉꯥꯡꯉꯗꯤ ꯌꯥꯔꯦ ꯑꯦꯅꯤꯊꯤꯡ
ꯑꯣ
ꯑꯣꯀꯦ ꯑꯣꯀꯦ ꯑꯗꯨꯗꯤ ꯌꯦꯡꯉꯦ ꯑꯁ ꯉꯔꯥꯡ ꯑꯥꯔꯖꯦ ꯑꯦ ꯉ ꯉꯁꯤꯒꯤ ꯌꯦꯡꯑꯦ ꯉꯔꯥꯡꯒꯤꯁꯨ
ꯑꯥꯔꯖꯦꯟꯇꯤꯅꯥꯗꯣ ꯁꯤ ꯑꯩꯗꯤ ꯂꯩꯍꯧꯔꯗꯤ ꯐꯅꯤꯀꯣ ꯍꯥꯏꯅ ꯂꯩꯕꯅꯦ
ꯌꯥꯔꯣꯏ ꯏꯕꯨꯡꯉꯣ ꯑꯈꯣꯏ
ꯑꯁ ꯑꯩꯈꯣꯏꯗ ꯑꯃꯨꯛ ꯁꯦꯝꯕ ꯑꯦꯞꯁ ꯅꯠꯇꯦ
ꯑꯥꯁ
ꯍꯣꯏ ꯇꯥꯥꯔ ꯅꯣꯛ ꯂꯩꯗꯣꯏꯅꯦ
ꯄꯨꯔ ꯕꯦꯔꯥꯅꯤꯍꯦ ꯁꯤꯗꯤ
ꯋꯥ ꯑꯗꯨ ꯉꯥꯡꯅꯤꯡꯅꯤ ꯑꯗꯨꯅꯦ ꯑꯦ ꯍꯦ ꯍꯦ ꯋꯥꯁꯨ ꯉꯥꯡꯅꯤꯡꯗꯦꯕ ꯑꯩꯈꯣꯏꯗꯤ ꯀꯣꯜ ꯐꯆꯥꯅ ꯇꯧꯔꯕ ꯅꯠꯇ꯭ꯔꯣ ꯅꯨꯄꯤ ꯈꯥꯏꯕ ꯀꯔꯤ ꯈꯔꯁꯨ ꯕꯤꯠ ꯌꯥꯎꯗꯦꯕ ꯑꯗꯨꯒꯤꯅꯤ ꯅꯠꯇ꯭ꯔꯣ ꯚꯥꯏ
ꯃꯥꯅꯦ ꯕꯥꯏ
ꯑꯍꯤ ꯍꯤ ꯍꯤ ꯑꯍꯥ ꯑꯍꯥ ꯑꯍ ꯑꯁ ꯃꯤꯅꯤꯠꯁꯦ
ꯑꯁ ꯃꯤꯅꯤꯠ ꯇꯔꯨꯛ
ꯀꯌꯥ ꯆꯠꯈ꯭ꯔꯕꯣ ꯁꯤꯛꯁ ꯁꯤꯛꯁ ꯑꯗꯣ ꯑꯗꯨꯃꯥꯏꯅ ꯂꯦꯂꯒ ꯀꯩꯅꯣ ꯀꯣꯜ ꯈꯔ ꯇꯧꯔꯗꯤ ꯅꯨꯡꯉꯥꯏꯕ ꯑꯇꯩꯗꯤ ꯃꯤ ꯈꯔꯗꯤ ꯁꯤꯔꯦꯁ ꯑꯣꯏꯔꯛꯀꯅꯤꯕ ꯃꯤ ꯁꯤꯔꯤꯌꯁ ꯑꯣꯏꯔꯒ ꯎꯝ
ꯅꯪ ꯅꯪ ꯍꯟꯗꯛ ꯀꯥꯟ ꯊꯕꯛ ꯇꯧꯗ꯭ꯔꯗꯤ ꯑꯩ ꯊꯕꯛ ꯄꯤꯒꯦ
ꯀꯔꯤ ꯊꯥꯕꯛ
ꯀꯣꯜ ꯁꯦꯟꯇꯔꯒꯤ
ꯑꯁꯤ ꯑꯣꯟꯂꯥꯏꯟꯗ ꯄꯩꯁꯥ ꯇꯥꯟꯗꯣꯢꯔꯣ ꯂꯦꯞꯇꯣꯞꯇꯒꯤ
ꯑꯦ ꯀꯣꯜ ꯁꯦꯟꯇꯔꯗꯤ ꯀꯣꯜ ꯁꯦꯟꯇꯔꯗꯤꯅꯦ ꯀꯩꯅꯣ
ꯑꯗꯨꯅꯦ ꯃꯣꯏ ꯑꯣꯐꯤꯁꯇ ꯆꯠꯇꯣꯏꯔꯥ ꯅꯠꯇ꯭ꯔꯒ ꯌꯨꯝꯗꯒꯤ ꯇꯧꯗꯣꯏꯔꯣ ꯍꯥꯢꯃꯤ ꯀꯥꯏꯗ
ꯑꯩ ꯀꯣꯟꯅ ꯍꯥꯏꯒꯦ ꯑꯗꯨꯒꯨꯝꯕ ꯋꯥꯗꯨ ꯑꯁꯤꯗ ꯍꯥꯏ
ꯑꯣ ꯑꯣ ꯑꯗꯨꯗꯤ ꯅꯪꯁꯨ ꯇꯧꯗꯣꯏꯔꯣ ꯑꯗꯨꯗꯤ ꯅꯪꯁꯨ ꯌꯥꯎꯗꯣꯏꯕ
ꯌꯥꯎꯒꯦꯅ ꯈꯜꯂꯤꯕꯅꯦ
ꯑꯗꯨ ꯌꯥꯎꯃꯤꯟꯅꯁꯤꯅ ꯑꯗꯨꯗꯤ ꯌꯥꯏꯅ ꯗꯤꯁ ꯌꯥꯔꯗꯤ ꯑꯩꯁꯨ ꯐ꯭ꯔꯤ ꯂꯩꯅꯦ ꯃꯊꯪ ꯆꯍꯤ ꯐꯖꯅ ꯂꯥꯏꯔꯤꯛ ꯄꯥꯔꯒꯀꯣ ꯑꯩ ꯑꯦꯁ ꯊꯥꯗꯣꯏꯅꯦ
ꯁꯥꯕꯥꯁ
ꯂꯧꯒꯤ ꯑꯥꯏꯌꯦꯁ
ꯌꯨꯝꯒꯤ ꯑꯩꯌꯦꯁ ꯂꯣꯕ ꯑꯁ ꯅꯪꯁꯦ ꯑꯗꯨ ꯅꯪꯁꯦ ꯀ꯭ꯂꯥꯁ ꯇꯨꯌꯦꯜꯞ ꯀ꯭ꯂꯥꯁ ꯇꯨꯌꯦꯜꯞ ꯐꯦꯜꯒꯤ ꯁꯤꯅꯦꯃꯥꯗꯨ ꯌꯦꯡꯉ ꯃꯥꯜꯂꯦꯗ ꯅꯪꯁꯦ
ꯑꯗꯨꯅꯦ ꯅꯠꯇꯦ ꯅꯣꯏ ꯀꯩꯅꯣ ꯍꯟꯗꯛ ꯑꯥ ꯅꯣꯏ ꯔꯤꯖꯜ ꯊꯣꯛꯈ꯭ꯔꯕ ꯅꯠꯇ꯭ꯔꯣ ꯑꯩꯠ ꯁꯦꯃꯤꯁꯇꯔꯒꯤ
ꯌꯥꯗ꯭ꯔꯦ ꯋꯤꯠ ꯍꯦꯜꯗ ꯑꯗꯨꯝ ꯊꯝꯃꯦ
ꯍꯥꯏꯗꯤ ꯀꯩꯅꯣ ꯑꯃꯨꯛ ꯊꯥꯗꯣꯏꯔꯣ
ꯒ꯭ꯌꯥꯟ ꯇꯥꯗꯕ ꯈꯪꯗꯕ
ꯑꯗꯨꯅꯦ ꯑꯩꯁꯨ ꯑꯣꯏꯕ ꯀ ꯅꯍꯥꯟꯒꯩꯅꯣ ꯔꯤꯖꯜ ꯊꯧꯕꯗꯣ ꯑꯗꯨ ꯇꯨ ꯊ꯭ꯔꯤ ꯇꯨ ꯊ꯭ꯔꯤ ꯃꯣꯏ ꯖꯦꯔꯣ ꯋꯥꯟ ꯏꯕꯗꯣ ꯅꯣꯏꯅ ꯅꯣꯏꯅꯤꯕ ꯂꯤꯇꯔꯦꯜ ꯈꯣꯏꯅꯤꯕ ꯚꯩꯚꯥ ꯚꯩꯚꯥꯁꯨ ꯆꯠꯂꯝꯅꯤꯅ ꯋꯤꯠꯍꯦꯜ
ꯚꯩꯚꯥ ꯑꯩ ꯃꯣꯅꯤꯀꯥ ꯂꯂꯥꯂꯣꯡ ꯑꯈꯣꯏ ꯆꯥꯌꯦꯅꯦ ꯀꯃꯥꯏꯟ ꯒꯌꯥꯟ ꯇꯥꯗꯦ
ꯁꯤ ꯗꯥꯏꯖꯤꯆꯥꯔ ꯃꯣꯏꯅ ꯃꯥꯗꯤ ꯁꯤꯡꯕꯅꯦ ꯅꯨꯄꯥꯗꯣ ꯑꯗꯨꯅꯦ
ꯑꯥꯁ
ꯃꯥꯗꯤ ꯁꯤꯡꯕꯅꯦꯕ ꯄꯥꯡꯉꯟ ꯅꯨꯄꯥꯅꯤ ꯑꯗꯨꯗꯤ
ꯃꯨꯁꯂꯤꯝꯅꯤꯅꯦ ꯃꯥꯁꯦ
ꯋꯤꯠ ꯍꯦꯜ ꯍꯥꯏꯁꯤ ꯀꯩꯅꯣ ꯌꯨꯝꯗꯅꯦ ꯁꯤ ꯃꯊꯛꯇꯦꯔꯤꯁꯤꯇ ꯂꯥꯛꯑꯒ ꯑꯩꯈꯣꯏꯕꯥ ꯂꯩꯕꯒꯤ ꯕꯤꯠ ꯌꯥꯎꯗꯕ
ꯅꯣꯢ ꯏꯄꯥ ꯀꯝ ꯀꯥꯟ ꯆꯠꯀꯅꯤ
ꯃꯊꯪ ꯋꯤꯛ ꯆꯠꯀꯅꯤ ꯑꯗꯨ ꯆꯠꯂꯀꯥꯟꯗ ꯂꯥꯛꯑꯣ ꯅꯪ ꯂꯥꯛꯀꯦ ꯍꯥꯢꯔꯒꯗꯤ꯫
ꯑꯣꯀꯦ ꯑꯣꯀꯦ ꯌꯥꯏ ꯌꯥꯏ ꯑꯁ ꯑꯩ ꯉꯔꯥꯡ ꯕꯣꯜ ꯌꯦꯡꯕ ꯆꯠꯄꯔꯥ ꯍꯥꯏꯕꯨ ꯈꯨꯖꯤꯟ ꯂꯣꯏꯅꯃꯛ ꯀꯥꯏꯔꯦꯅꯦ ꯑꯩ
ꯑꯥꯟꯒꯤ ꯏꯁ ꯅꯨꯡꯗꯥꯡꯐꯥꯎ ꯕꯣꯜ ꯊꯦꯡꯉꯥ ꯌꯦꯡꯉꯥꯀꯥꯟꯗ ꯇꯨꯝꯃꯣ ꯇꯨꯝꯃꯣ ꯑꯗꯨꯝ ꯍꯥꯏ ꯂꯩ ꯕꯤꯠ ꯌꯥꯎꯗ ꯕꯣꯜ ꯒꯥ ꯌꯦꯡꯐꯥꯎ ꯁꯥꯟꯇꯤꯗ ꯌꯦꯡꯉꯤ ꯏꯕꯨꯡꯉꯣ
ꯈꯨꯖꯤꯟ ꯂꯣꯏꯃꯛ ꯀꯥꯏꯔꯦ ꯑꯩ ꯅꯥꯕꯗꯥ ꯂꯣꯏꯔꯦ ꯑꯩ ꯀꯔꯤ ꯀꯔꯤ ꯀꯔꯤ ꯍꯥꯞꯄꯗꯤ ꯐꯕ꯭ꯔꯣ ꯁꯤ ꯈꯨꯖꯤꯟ ꯈꯨꯖꯤꯟ ꯀꯥꯏꯕꯁꯦ
ꯈꯨꯖꯤꯟ ꯀꯥꯏꯕ ꯍꯥꯏꯗꯤ ꯀꯩꯅꯣ ꯕꯣꯜ ꯁꯥꯟꯅ ꯕꯣꯜ ꯕꯣꯜ ꯁꯅꯥꯕ ꯀꯥꯟꯗꯥ
ꯊꯣꯛꯈ꯭ꯔꯕ
ꯀꯩꯁꯨ ꯇꯧꯔꯣꯏꯗ ꯑꯩꯖꯨ ꯑꯗꯨꯝ ꯊꯣꯛꯄꯅꯦ ꯕꯣꯜ ꯁꯥꯟꯅꯕ ꯀꯥꯟꯗ ꯑꯗꯨꯨꯝ ꯃꯁꯥꯅ ꯀꯩꯅꯣ ꯑꯥ ꯕꯤꯇꯥꯗꯤꯟꯗꯣ ꯑꯗꯨꯒꯨꯝꯕ ꯈꯔ ꯇꯥꯏꯌꯨ ꯀꯩꯁꯨ ꯇꯧꯗꯕꯅꯤ ꯍꯧꯖꯤꯛ ꯑꯩꯁꯨ ꯑꯗꯨꯝ ꯊꯣꯛꯄꯅꯤ ꯈꯨꯖꯤꯟꯗꯤ
ꯑꯩꯗꯤ ꯉꯔꯥꯡ ꯄ꯭ꯂꯥꯁꯅ ꯆꯤꯡꯊꯣꯛꯄꯅꯦ ꯅꯥꯃꯟꯗꯅ ꯇꯨꯝꯕ ꯌꯥꯗ꯭ꯔꯕ
ꯍꯥꯥ ꯍꯥ ꯑꯁꯤ ꯀꯩꯅꯣ ꯅꯪ ꯌꯥꯎꯔꯗꯤ ꯕꯥꯏ ꯑꯩ ꯋꯥꯆꯦꯞ ꯒ꯭ꯔꯨꯞꯇꯥ ꯑꯦꯗ ꯇꯧꯕꯤꯒꯦ ꯃꯤ ꯌꯥꯝ ꯌꯥꯎꯍꯧꯕꯅꯦ
ꯑꯗꯣ ꯑꯩꯒꯤꯗꯤ ꯇꯥꯛꯁꯨ ꯀꯝꯄ꯭ꯂꯤꯠ ꯑꯣꯏꯗ꯭ꯔꯤꯅꯦ
ꯑꯗꯣ ꯑꯗꯨꯝ ꯔꯤꯐ꯭ꯔꯦꯁ ꯇꯧꯋꯣ ꯑꯩꯁꯨ ꯔꯤꯐ꯭ꯔꯦꯁ ꯇꯧꯕꯗꯣ ꯑꯗꯨꯝ ꯇꯧꯕꯅꯦ ꯑꯗꯨꯒ ꯑꯩꯁꯨ ꯇꯥꯛꯁ ꯑꯝꯇ ꯊꯣꯛꯂꯝꯗꯕꯅꯦꯕ ꯀꯣ ꯕꯦꯔꯤꯐꯥꯏ ꯈꯤꯇꯪ ꯊꯣꯛꯂꯛꯑꯒ ꯇꯥꯛꯁ ꯑꯗꯨꯝ ꯊꯣꯛꯇꯕꯅꯦ ꯑꯗꯣ ꯉꯔꯥꯡ ꯑꯃꯨꯛ ꯌꯦꯡꯉꯒ ꯇꯥꯛꯁ ꯑꯃꯨꯛ ꯊꯣꯛꯂꯛꯄ ꯍꯥꯏꯕꯗꯤ ꯀꯩꯅꯣ ꯑꯃꯨꯛ ꯊꯣꯛꯂꯛꯄ ꯑꯁꯤꯁꯦ ꯋꯥꯆꯦꯞ ꯑꯁꯤ ꯑꯁꯤꯗ ꯈꯛꯇ ꯅꯠꯇ꯭ꯔꯣ ꯀꯣꯜ ꯇꯧꯗꯨꯏ ꯁꯦ ꯕꯥꯏ ꯑꯣꯟꯂꯥꯏꯟ ꯁꯤ ꯑꯦꯞ ꯁꯦ ꯅꯠꯇ꯭ꯔꯣ ꯑꯣ ꯑꯩꯗꯤ ꯀꯩꯅꯣ ꯐꯣꯟ ꯗꯥꯏꯔꯦꯛ ꯇꯧꯔꯒ ꯀꯩꯅꯣ
ꯅꯪꯒꯤꯗꯣ ꯑꯥ ꯁꯀ꯭ꯔꯤꯟ ꯁꯣꯠ ꯂꯧꯔ ꯑꯃꯨꯛꯇꯪ ꯊꯥꯔꯛꯑꯣꯅꯦ ꯑꯩꯉꯣꯟꯗ ꯑꯩꯒ ꯃꯥꯟꯅꯕ꯭ꯔꯥ ꯃꯥꯟꯅꯗꯕ꯭ꯔꯥ ꯌꯦꯡꯒꯦ
ꯑꯁꯤ ꯀꯩꯅꯣ ꯃꯅꯨꯡꯒꯤꯗꯨꯔꯣ ꯍꯥꯏꯗꯤ ꯑꯦꯁ ꯃꯅꯨꯡꯒꯤ
ꯑꯥ ꯃꯅꯨꯡꯒꯤꯗꯣ ꯃꯣꯏ ꯇꯥꯛꯁ ꯄꯤꯕꯗꯣ
ꯎꯝ ꯁꯤ ꯃꯤꯅꯤꯠ ꯇꯔꯥ ꯃꯤꯅꯤꯠ ꯇꯔꯥ ꯂꯣꯏꯔꯗꯤ ꯃꯣꯏ ꯃꯁꯥ ꯃꯁꯥꯅ ꯑꯗꯨꯝ ꯀꯥꯛ ꯇꯨꯏꯔꯣ ꯃꯤꯅꯤꯠ ꯇꯔꯥ ꯌꯧꯔꯗꯤ
ꯑꯦ ꯑꯩꯈꯣꯏꯅ ꯀꯛꯀꯦꯗꯧꯕꯅꯨ
ꯍꯥ
ꯑꯩꯈꯣꯏꯅ ꯀꯥꯛꯀꯦꯗꯧꯕ ꯑꯣꯏꯔꯝꯒꯅꯦꯕ ꯑꯩꯁꯨ ꯒ꯭ꯌꯥꯟ ꯇꯥꯗꯦꯕ
ꯑꯗꯨꯝ ꯃꯤꯅꯤꯠ ꯇꯔꯥꯗꯤ ꯌꯧꯔꯤꯅ
ꯃꯤꯅꯤꯠ ꯇ꯭ꯔꯥ ꯌꯧꯔꯦ ꯌꯥꯔꯦ ꯊꯝꯃꯣ ꯌꯥꯔꯦ
ꯌꯥꯔꯦ ꯌꯥꯔꯦ